ꯍꯦꯜꯂꯣ ꯍꯜꯂꯣ
ꯍꯣꯏ ꯇꯥꯏꯌꯦ ꯇꯥꯏꯌꯦ
ꯑꯣ
ꯅꯪꯒꯤ ꯊꯕꯛ ꯂꯣꯏꯗ꯭ꯔꯤꯕ꯭ꯔꯣ ꯑꯩ ꯍꯣꯔꯦꯟ ꯍꯥꯏꯕꯤꯒꯦ ꯑꯁꯤꯒꯤꯁꯦ ꯑꯩ ꯍꯣꯔꯦꯟ ꯍꯥꯏꯕꯤꯒꯦ
ꯎꯝ ꯑꯩꯗꯣ ꯉꯥꯏꯍꯥꯛ ꯂꯩꯔꯒ ꯕ꯭ꯔꯦꯛ ꯂꯧꯔꯅꯤ
ꯑꯣ ꯑꯣ ꯑꯣ
꯭ꯔꯦꯛ ꯐꯣꯔ ꯐꯣꯔ ꯑꯋꯥꯔꯁ ꯑꯦꯟ ꯑꯃꯨꯛꯀꯥꯏꯅ ꯍꯜꯂꯛꯀꯗꯕ
ꯗꯨꯗꯤ ꯔꯦꯁ ꯇꯧꯔꯒ ꯑꯃꯨꯛ ꯍꯜꯂꯛꯄ ꯌꯥꯏꯅ
ꯎꯝ ꯅꯍꯥꯟꯗꯤ ꯔꯦꯁ ꯇꯧꯗꯕꯤꯗ ꯄꯨꯡ ꯕꯥꯔꯣꯗꯒꯤ ꯂꯥꯛꯑꯒ ꯑꯗꯨꯝ ꯂꯣꯏꯕ ꯐꯥꯎ ꯁꯨꯑꯦꯕꯀꯣ ꯑꯗꯨꯕꯨ ꯑꯗꯨꯕꯨ ꯑꯗꯨꯃꯥꯏꯅ ꯇꯧꯕꯗꯨ ꯅꯨꯡꯉꯥꯏꯇꯦꯅ ꯑꯩꯗꯣ ꯕ꯭ꯔꯦꯛ ꯇꯧꯔꯒꯦꯅ ꯍꯥꯏꯔꯒ ꯑꯗꯨꯝ ꯌꯥꯔꯦ ꯃꯣꯏꯁꯨ
ꯍꯔꯦ ꯑꯗꯨꯅ ꯍꯥꯏꯕꯗꯤ ꯀꯟꯇꯤꯅ꯭ꯌꯨ ꯑꯣꯏꯕꯗꯨꯗꯤ ꯋꯥꯏꯅ ꯍꯨꯏ
ꯍꯣꯏ ꯑꯗꯨꯅꯦ
ꯎꯝ
ꯁꯤ ꯊꯕꯛ ꯃꯐꯝꯗ ꯄꯣꯊꯥꯏ ꯍꯥꯏꯕꯁꯨ ꯑꯗꯨꯗꯤꯗꯩ ꯇꯨꯝꯐꯝꯗ ꯐꯖꯅ ꯄꯣꯊꯥꯕꯒ ꯈꯦꯠꯅꯩꯩꯅꯗ
ꯎꯝ ꯎꯝ ꯂꯥ ꯎ ꯑꯩ ꯏꯃꯥ ꯍꯣꯏꯁꯨ ꯂꯥꯛꯇ꯭ꯔꯦ ꯌꯥꯝ ꯀꯨꯏꯅ ꯆꯠꯈ꯭ꯔꯦ ꯍꯜꯂꯛꯇ꯭ꯔꯦ
ꯑꯗꯨ ꯏꯃꯥꯅ ꯑꯃꯨꯛꯀ ꯅꯪ ꯃꯍꯨꯠ ꯁꯤꯟꯒꯦ
ꯍꯣꯏ ꯃꯥꯅꯦ ꯑꯩꯗꯤ ꯑꯁꯦꯡꯕꯗꯤ ꯌꯨꯝꯗ ꯂꯩꯒꯗꯕꯅꯦꯦꯕ ꯃꯥꯅ ꯀꯔꯤ ꯉ ꯁꯤꯅ ꯃꯣꯏꯒꯤ ꯖꯣꯕ ꯀꯥꯔꯠ ꯇꯧꯕ ꯑꯗꯨꯣ ꯂꯥꯁ ꯗꯦꯅꯦ ꯑꯗꯨꯒꯤ ꯃꯣꯏꯒꯤ ꯀꯔꯤ ꯆꯦꯗꯨꯗ ꯀꯔꯤꯅꯣ ꯏꯅꯤ ꯍꯥꯏ ꯂꯩꯑꯦ ꯈꯣꯠꯂꯦ ꯍꯥꯏ ꯑꯗꯨꯒꯤ ꯑꯩꯒꯤ ꯃꯤꯡꯁꯨ ꯂꯩꯇꯕ ꯑꯗꯨꯒꯤꯖꯨ ꯀꯥꯔꯠꯀꯤ ꯀꯩꯅꯣꯗꯣ ꯍꯧꯖꯤꯛꯇꯤ ꯌꯥꯝ ꯏꯁꯇ꯭ꯔꯤꯛ ꯑꯣꯏꯌꯦꯦ ꯑꯗꯨꯒꯤ ꯑꯩ ꯒꯤ ꯃꯤꯡ ꯌꯥꯎꯗ꯭ꯔꯗꯤ ꯆꯠꯄ ꯌꯥꯗ꯭ꯔꯦ ꯍꯥꯏꯌꯦ ꯑꯗꯨꯒꯤ ꯑꯗꯨꯒꯤ ꯑꯩꯗꯤ ꯆꯠꯄ ꯌꯥꯗ꯭ꯔꯦ ꯏꯅꯥꯎꯅꯨꯄꯤꯒ ꯏꯃꯥꯒꯤ ꯃꯤꯡ ꯈꯛꯇꯪ ꯂꯩꯌꯦ ꯍꯥꯏꯌꯦ ꯑꯗꯨꯒꯤ ꯑꯩꯒꯤ ꯃꯤꯡ ꯌꯥꯎꯗꯦ ꯆꯠꯄ ꯌꯥꯗ꯭ꯔꯦ ꯍꯥꯏꯅ ꯆꯇ꯭ꯔꯤ ꯃꯥ ꯆꯠꯈ꯭ꯔꯦ ꯑꯗꯨꯒ ꯃꯥ ꯑꯃꯨꯛ ꯂꯥꯛꯑꯗꯤ ꯑꯩ ꯌꯨꯝ ꯆꯠꯈ꯭ꯔꯅꯤ ꯃꯥ ꯂꯥꯛꯄ ꯉꯥꯏꯕꯅꯦ ꯂꯥꯛꯀꯅꯤ ꯍꯥꯏꯕꯣ ꯂ ꯑꯣꯏꯔꯦ ꯍꯧꯖꯤꯛ ꯁꯣ ꯇꯜꯂ ꯌꯥꯝꯅ ꯌꯥꯝ ꯑꯝꯕꯨ ꯑꯣꯏꯌꯦ ꯍꯥꯏꯕ ꯊꯕꯛꯇꯤ ꯂꯩꯇꯦ ꯑꯗꯨꯝ ꯐꯝꯃꯒ ꯂꯩꯕ ꯊꯕꯛ ꯃꯥꯡꯈ꯭ꯔꯦꯅꯦ ꯑꯩꯗꯤ ꯑꯩꯒꯤ ꯃꯇꯝ ꯃꯥꯡꯈ꯭ꯔꯦ ꯊꯕꯛ ꯌꯥꯝ ꯁꯨꯅꯤꯡꯕꯗꯣ ꯍ ꯑ ꯍꯥꯏꯕꯗꯤ ꯑꯩꯅ ꯊꯝꯃꯝꯃꯒ ꯃꯤꯅ ꯁꯨꯕꯤꯅꯕ ꯂꯩꯔꯗꯤ ꯃꯤꯅ ꯁꯨꯃꯤꯅꯕ ꯃꯤ ꯂꯩꯔꯤꯔꯤ ꯐꯥꯎꯕ ꯅꯠꯇꯕꯅꯤꯅ ꯑꯩ ꯂꯥꯛꯑꯒ ꯑꯃꯨꯛ ꯇꯧꯒꯗꯕꯅꯤꯅꯀꯣ
ꯍ ꯃꯤꯗ ꯑꯦ ꯀ ꯦꯛꯀꯒ꯭ꯔꯥꯎꯟꯗꯤ ꯏꯔ
ꯑ
ꯦꯟꯇꯤꯂꯦꯇꯔ ꯑꯣꯟ ꯇꯒꯒꯣ
ꯑꯣ
ꯇꯥꯕ꯭ꯔꯣ
ꯇꯌꯦ ꯇꯌꯦ
ꯑ ꯑꯩꯈꯣꯏꯒꯤ ꯚꯦꯟꯇꯤꯂꯦꯇꯔꯒꯤ ꯃꯈꯣꯟ
ꯑꯣ ꯇꯥꯏꯌꯦ ꯇꯥꯏꯌꯦ
ꯎꯝ
ꯈꯔ ꯇꯥꯏ ꯃꯈꯀꯣꯟ ꯎꯝ
ꯑꯁ ꯑꯩ ꯃꯄꯥꯟ ꯊꯣꯛ ꯍꯃꯦꯦ ꯇ
ꯅꯪꯒꯤ ꯂꯣꯏꯔꯕ ꯕ꯭ꯔꯅꯦ
ꯀꯔꯤꯕꯣ
ꯂꯣꯏꯔꯕ꯭ꯔꯥ ꯍꯥꯏꯕ ꯂꯣꯏꯗ꯭ꯔꯗꯤ ꯑꯗꯨꯝ ꯂꯩꯌꯣ ꯀꯥꯏꯗꯦꯅ
ꯑꯦꯁꯨꯗ ꯑꯩꯏ ꯀꯥꯁꯇꯃꯔ ꯂꯥꯛꯄꯗꯤ ꯐ꯭ꯔꯤ ꯑꯣꯏ
ꯑꯣ ꯎꯝꯝ
ꯇꯥꯏꯀꯣ
ꯇꯥꯏꯌꯦ ꯇꯥꯏꯌꯦ
ꯍꯣꯏꯅꯦ ꯑꯩꯈꯣꯏ ꯁꯤ ꯚꯤꯗꯤꯑꯣ ꯀꯣꯜ ꯇꯧꯔꯒ ꯑꯩꯈꯣꯏ ꯌꯥꯔꯗꯤ ꯐꯒꯦꯗꯕ
ꯌꯦ ꯀ ꯌꯥꯗꯦ
ꯏꯟꯇ꯭ꯔꯅꯦꯠ
ꯑꯥꯏ
ꯑꯩꯗꯤ ꯕ꯭ꯔꯦꯛ ꯃꯇꯝ ꯌꯧꯔꯦ
ꯌꯨꯝ ꯆꯠꯈ꯭ꯔꯒꯦꯔꯥ ꯑ
ꯍꯣꯏ ꯔꯔꯣꯝꯗ ꯆꯠꯂꯒ ꯉꯥꯏꯍꯥꯛ ꯄꯣꯊꯥꯔꯒꯦ
ꯎ
ꯐꯖꯅ ꯇꯨꯝꯗꯕꯒꯤ ꯑꯁ ꯂꯥꯛꯔꯣ
ꯆ
ꯅꯨꯡꯗꯥꯡꯅ ꯑꯦꯠ ꯑꯦꯠ ꯊꯥꯔꯇꯤ ꯇꯤ ꯑꯗꯣ ꯆꯤꯟꯕ ꯅꯨꯃꯤꯠꯁꯨ ꯌꯥꯝ ꯂꯩꯅ ꯑꯗꯣ
ꯍꯜꯂꯣ
ꯑꯧ ꯇꯥꯏꯌꯦ ꯊꯦꯡꯈ꯭ꯔꯗꯤ ꯑꯦ ꯊꯦꯡꯕ ꯅꯨꯃꯤꯠ ꯂꯩꯕ꯭ꯔꯥ ꯍꯥꯏꯕ ꯑꯣ ꯨ ꯣ ꯇꯕ꯭ꯔꯣ